ꯇꯥꯕ꯭ꯔꯣ
ꯑꯥ ꯇꯥꯏꯌꯦ꯫
ꯑꯣ ꯅꯪ ꯉꯥꯏ ꯄꯨꯡ ꯀꯌꯥ ꯍꯜꯂꯛꯀꯦ
ꯉꯁꯤꯁꯦ ꯉꯁꯤꯗꯤ ꯊꯦꯡꯉꯦ ꯄꯨꯡ ꯑꯩꯅ ꯍꯜꯂꯛꯄꯁꯦ ꯇꯔꯨꯛꯀ ꯃꯤꯅꯤꯠ ꯅꯤꯐꯨ ꯅꯤꯐꯨ ꯃꯉꯥ ꯁꯨꯃꯥꯏꯅ ꯇꯥꯔꯝꯃꯅꯤ ꯍꯥꯏꯕꯗꯤꯅꯦ ꯀꯩꯅꯣ ꯇꯧꯕ ꯅꯣꯡꯁꯨ ꯑꯗꯨꯝ ꯇꯥꯏꯌꯦꯕꯀꯣ ꯑꯗꯨꯒ ꯒꯥꯔꯤꯗꯣ ꯃꯝꯕꯒꯤꯁꯨ ꯊꯧꯐꯝ ꯈꯪꯗꯕ ꯊꯧꯖꯤꯟ ꯇꯧꯗꯣ ꯇꯟꯕ ꯂꯥꯏꯔꯤꯠꯇꯣ ꯎꯗꯕꯤꯗꯣ ꯑꯗꯒꯤ ꯑꯅꯝꯕꯅ ꯒꯥꯔꯤꯁꯦ ꯑꯩꯅ ꯁꯤ ꯍꯜꯂꯛꯄ ꯇꯥꯏꯃꯤꯡꯁꯦ ꯑꯩꯒꯤ ꯀꯩꯅꯣꯔꯣꯝꯗꯒꯤ ꯂꯥꯛꯄ ꯃꯤ ꯉꯥꯛꯇꯣꯏ ꯑꯣꯏꯅ ꯇꯧꯕꯗꯣ ꯑꯩꯒꯤ ꯁꯥꯏꯗꯠꯇꯒꯤ ꯇꯠꯃꯤꯟꯅꯕ ꯑꯝꯇ ꯌꯥꯎꯗꯕꯗꯣ ꯑꯁꯣꯝꯗꯒꯤ ꯂꯥꯛꯄ ꯉꯥꯛꯇ ꯑꯣꯏꯕꯒꯤ ꯂꯣꯏꯅꯃꯛ ꯂꯥꯏꯔꯤꯠꯇꯣ ꯑꯩꯉꯣꯟꯗ ꯂꯣꯏ ꯇꯥꯁꯟꯕꯒꯤꯅꯦ ꯐꯔꯛ ꯇꯥꯕꯩ ꯑꯗꯨꯝ ꯇꯞ ꯇꯞꯅ ꯊꯧꯔꯕ ꯑꯗꯨꯅꯁꯨ ꯑꯣꯏꯕꯒꯤꯅꯦ ꯇꯔꯨꯛ ꯃꯈꯥꯏ ꯁ꯭ꯋꯥꯏꯗ ꯌꯧꯔꯛꯇꯧꯖꯥꯠꯅꯦ ꯑꯗꯣ ꯉꯁꯤꯗꯤ ꯑꯗꯒꯤ ꯑꯩꯈꯣꯏ ꯂꯝꯕꯤꯗꯨꯁꯨ ꯆꯪꯕ ꯌꯥꯗꯅꯤꯅ ꯑꯥꯗꯦ ꯁꯦ ꯒ꯭ꯔꯥꯎꯟ ꯔꯣꯝꯗ ꯀꯥꯎ ꯀꯣꯏꯔꯒ ꯑꯃꯨꯛ ꯂꯥꯛꯄꯒꯤꯀꯣ ꯁꯤ ꯌꯧꯔꯀꯥꯟꯗ ꯑꯗꯨꯝ ꯇꯔꯦꯠ ꯇꯥꯗꯣ ꯃꯤꯅꯤꯠ ꯇꯔꯥ ꯉꯇꯪ ꯉꯥꯏꯔꯦ
ꯅꯣꯡꯒꯤꯁꯨꯋꯥꯄꯠ ꯆꯠꯇ꯭ꯔꯕ ꯀꯃꯥꯏꯅ ꯇꯧꯒꯦ
ꯅꯣꯡꯕꯨꯗꯤ ꯔꯦꯡꯀꯣꯠ ꯌꯥꯎꯕꯅꯤꯅ ꯆꯣꯠꯇꯤ ꯌꯥꯝ ꯀꯟꯅ ꯑꯗꯨꯝ ꯍꯦꯜꯃꯦꯠ ꯆ ꯑꯃ ꯎꯁꯦ ꯆꯟꯕꯅꯤꯅ ꯑꯗ ꯅꯪꯗꯤ ꯉꯁꯤ ꯀꯃꯥꯏꯅ ꯇꯧꯔ ꯂꯩꯔꯒꯦ
ꯃꯁꯤꯁ ꯀꯩꯁꯨ ꯃꯁꯤꯗꯤ ꯀꯩꯁꯨ ꯊꯨꯗꯣꯛꯄ ꯈꯣꯠꯄ ꯇꯧꯕ ꯆꯠꯇ꯭ꯔꯦ ꯑꯗꯨꯝ ꯅꯣꯡ ꯇꯥꯕꯅꯤꯅ ꯑꯗꯨꯝ ꯂꯩꯗꯤ ꯉꯁꯥꯏꯗꯤ ꯀꯩꯣ ꯈꯗꯤ ꯐꯖꯅ ꯇꯨꯝꯕꯅꯤ ꯀꯩꯅꯣ ꯆꯥ ꯇꯣꯛꯄꯒꯤ ꯄꯨꯡ ꯇꯔꯥ ꯁ꯭ꯋꯥꯏꯗ ꯇꯨꯝꯕꯅꯤꯅ ꯕꯣꯔ ꯃꯈꯥꯏꯗꯋꯥꯏ ꯍꯧꯒꯠꯂꯛꯦ ꯑꯃꯨꯛ ꯍꯟꯛ ꯑꯃꯨꯛ ꯑꯃꯨꯛ ꯍꯧꯔ ꯇꯨꯝ ꯇꯧ ꯂꯩꯕꯅꯤ ꯁꯤꯗꯤ ꯅꯣꯡꯃ ꯇꯥꯕꯒꯗꯤ ꯉꯔꯥꯡ ꯅꯣꯡꯃ ꯅꯤꯅꯤꯗꯣ ꯇꯨꯝꯁꯤ ꯐꯥꯎꯗꯕꯒꯤ ꯏꯁꯥꯁꯦ ꯑꯗꯨ ꯈꯪꯗꯦꯔ ꯄꯠꯄꯩ ꯇꯥꯏꯞ ꯇꯧꯗꯣ ꯉꯔꯥꯡ ꯇꯨꯝꯃꯦ ꯍꯥꯏꯕ ꯋꯥꯅꯦꯕꯀꯣ ꯃ ꯑꯉꯥꯡꯈꯩ ꯇꯤꯚꯕꯤꯗꯣ ꯑꯩꯈꯣꯏ ꯇꯤꯚꯗꯣ ꯃꯥꯡꯒꯣꯟꯗ ꯄꯨꯊꯣꯛꯑ ꯌꯦꯡꯕꯒꯤ ꯂꯥꯡꯕꯒꯤꯗꯤ ꯑꯃꯨꯛꯀ ꯑꯃꯨꯛ ꯄꯛꯊꯣꯛꯑꯗꯤ ꯑꯃꯨꯛ ꯀꯩꯅꯣꯨꯛ ꯇꯨꯨꯝ ꯇꯧꯟꯕ ꯇꯨꯝꯁꯤꯟꯕꯗꯨꯣ ꯌꯥꯗꯕꯒꯤ ꯑꯗꯩ ꯅꯍꯥꯟꯁꯨ ꯐꯖꯅ ꯇꯨꯝꯍꯧꯗ꯭ꯔꯦꯅ ꯄꯨꯡ ꯑꯍꯨꯝ ꯃꯔꯤꯗ ꯇꯨꯝꯕꯅꯤꯅ ꯑꯗꯨꯝ ꯑꯅꯤꯗꯨ ꯄꯥꯔꯒ ꯅꯣꯡ ꯇꯥꯔꯛꯄꯁꯤꯗ ꯑꯃꯨꯛ ꯏꯁꯥꯁꯦ ꯃꯣꯏ ꯊꯦꯡꯒꯥꯏꯕꯣꯏ ꯀꯩ ꯑꯣꯏ ꯇꯧꯔꯒ ꯅꯝꯃ ꯅꯝꯃ ꯇꯨꯝꯁꯤꯟꯕꯗꯨꯅ ꯂꯣꯏꯅ ꯇꯨꯝꯈ꯭ꯔꯦ
ꯑꯗꯨꯅꯦ ꯅꯪꯅ ꯅꯨꯡꯊꯜ ꯇꯨꯝꯕ ꯍꯥꯏꯔꯒ ꯑꯩꯗꯤ ꯅꯨꯡꯊꯦꯜ ꯇꯨꯝꯗꯕꯗꯣ ꯀꯨꯏꯔꯕꯒꯤ ꯌꯥꯝ ꯅꯨꯡꯉꯥꯏꯗꯧ ꯃꯥꯟꯕꯗꯣ ꯅꯣꯡꯃꯗꯤ ꯐꯖꯅꯒ ꯇꯨꯝꯅꯤꯡꯕꯗꯣ ꯑꯗꯨꯃꯥꯏꯅꯕꯨ ꯐꯥꯎꯍꯜꯂꯛꯑꯦ ꯅꯪꯅ ꯅꯨꯡꯗꯥꯡ ꯅꯨꯡꯊꯤꯟ ꯑꯌꯨꯛ ꯆꯥꯛꯆꯥ ꯇꯣꯛꯑꯒ ꯇꯨꯝꯃꯦ ꯍꯥꯏꯕꯗꯣ ꯇꯥꯕꯗ ꯑꯥꯗꯁꯨ ꯑꯣ ꯑꯩꯁꯨ ꯉꯁꯤꯗꯤ ꯌꯥꯝ ꯎꯏꯌꯦ ꯎꯏ ꯍꯥꯏꯕꯗꯤ ꯑꯗꯨꯝ ꯇꯨꯝꯅꯤꯡꯕꯤꯗꯣ ꯁꯨꯝ ꯉꯥꯏꯍꯥꯛ ꯉꯥꯏꯍꯥꯛ ꯇꯨꯝꯅꯤꯡꯕꯗꯣ ꯇꯧꯔꯝꯃꯦ ꯉꯁꯤꯗꯤ ꯌꯥꯝ ꯇꯨꯏ ꯑꯩꯅ ꯀꯩꯅꯣ ꯑꯩ ꯉꯔꯥꯡꯁꯨ ꯑꯗꯨꯝ ꯐꯖꯅ ꯇꯨꯝꯃꯤ ꯉꯁꯤꯁꯨ ꯑꯗꯨꯝ ꯊꯦꯡꯅꯁꯨ ꯍꯧꯒꯠꯂꯤꯅꯦ ꯀꯩꯗ ꯑꯩꯈꯣꯏꯅ ꯌꯥꯝ ꯇꯨꯝꯅꯤꯡꯉꯦ ꯁꯤꯕꯣꯅ ꯈꯜꯂꯝꯃꯦ ꯅꯣꯡ ꯑꯗꯨꯝ ꯇꯥ ꯂꯩꯕꯒꯤꯅ ꯌꯥꯝꯅ ꯑꯩꯈꯣꯏꯒꯤ ꯀꯩ ꯍꯥꯏꯅꯤ ꯑꯗꯨꯃꯥꯏꯅ ꯇꯧꯕꯤꯗꯨ ꯇꯧꯋꯦ ꯍꯣꯏ ꯇꯟꯕꯗꯣ ꯍꯦꯟꯅ ꯑꯗꯣ ꯆꯥꯛ ꯌꯦꯟꯁꯥꯡ ꯊꯣꯡꯉꯕ꯭ꯔꯣ ꯀꯃꯥꯏꯅ ꯇꯧꯔꯒꯦ ꯀꯩꯀꯩ ꯊꯣꯡꯈ꯭ꯔꯒꯦ
ꯆꯥꯗꯔꯦꯗ ꯆꯥꯗꯕꯗꯤ ꯑꯩꯈꯣꯏꯅ ꯈꯔ ꯉꯜꯂꯤꯅ ꯆꯥꯗꯕꯅꯤ ꯉꯥꯏ ꯆꯥꯕ ꯌꯥꯔꯕꯅꯤꯅ ꯑꯩꯈꯣꯏ ꯃꯥ ꯑꯗꯨꯝ ꯑꯣꯟꯅ ꯑꯃ ꯃꯊꯪ ꯃꯊꯪ ꯇꯧꯅꯗ꯭ꯔꯦꯕ ꯑꯩꯈꯣꯏ ꯂꯨꯍꯣꯡꯉꯝꯗꯥꯏꯒꯤ ꯑꯩꯈꯣꯏ ꯌꯨꯝꯒꯤ ꯑꯁꯨꯝ ꯅꯥꯀꯟꯒꯤ ꯑꯩꯈꯣꯏ ꯃꯣꯏ ꯑꯇꯣꯞꯄ ꯂꯩꯈꯤꯕꯗꯣ ꯍꯥꯏꯕ ꯈꯣꯠꯄ ꯇꯧꯕꯒꯤ ꯃꯣꯏ ꯑꯉꯥꯡꯁꯨ ꯋꯥꯔꯤ ꯁꯦ ꯁꯥꯟꯅꯗꯕ ꯀꯨꯏꯔꯕꯅꯤꯅ ꯚꯤꯗꯤꯑꯣ ꯀꯣꯜ ꯀꯩꯀꯩ ꯇꯧꯗꯅ ꯁꯥꯟꯅꯅ ꯂꯩꯔꯕ ꯆꯥꯛꯄꯨꯗꯤ ꯑꯩꯈꯣꯏ ꯆꯣꯡꯐꯨꯠ ꯍꯋꯥꯏ ꯊꯣꯡꯈ꯭ꯔꯦ ꯑꯦ ꯏꯔꯣꯟꯗꯨꯒꯤ ꯏꯔꯣꯟꯕꯨ ꯂꯣꯏꯔꯝꯃꯅꯤ ꯑꯗꯒꯤ ꯀꯥꯡꯍꯧ ꯈꯃꯦꯝꯕ꯭ꯔꯥ ꯃꯁꯤꯀꯥꯅꯦ ꯑꯗꯒꯤ ꯀꯥꯔꯣꯅꯦ ꯍꯋꯥꯏꯅꯦ ꯑꯗꯒꯤ ꯀꯩ ꯍꯥꯏꯈ꯭ꯔꯦ ꯃꯔꯦꯝ ꯃꯀꯨꯅꯦ ꯃꯈꯟ ꯃꯈꯟ ꯆꯠ ꯇꯧꯔꯒ ꯉꯧꯕ꯭ꯔꯦ ꯑꯩꯈꯣꯏ ꯏ ꯃꯥ ꯂꯣꯏ ꯊꯣꯡꯉꯦ ꯑꯩꯗꯤ ꯑꯗꯨꯝ ꯐꯃꯨꯡꯗ ꯆꯥꯛ ꯉꯥꯏꯕꯅ ꯁꯨꯝ ꯂꯩꯔꯝꯕꯅꯦ
ꯑꯗꯨ ꯍꯥꯏꯔꯒ ꯍꯧꯖꯤꯛꯀꯤ ꯃꯥꯏꯔꯦꯟ ꯃꯀꯨ ꯉꯧꯕꯗꯣ ꯑꯁ ꯑꯩꯗꯤ ꯌꯥꯝ ꯄꯥꯝꯃꯦ ꯑꯗꯨꯝ ꯎꯁꯣꯞꯀꯨꯝꯕ ꯀꯩꯒꯨꯝꯕꯗ ꯑꯩꯅ ꯈ꯭ꯋꯥꯏ ꯄꯥꯝꯕꯁꯦ ꯃꯥꯏꯔꯦꯟ ꯃꯀꯨ ꯉꯧꯕꯗꯣ ꯕꯗꯥꯝꯒ ꯇꯧꯔꯒ ꯑꯗꯨꯅ ꯑꯣꯏꯕꯅꯦ ꯑꯁ ꯌꯥꯝ ꯄꯥꯝꯃꯦ ꯃꯥꯏꯔꯦꯟ ꯃꯀꯨ ꯉꯧꯕꯗꯣ ꯃꯀꯨꯅꯦ ꯃꯔꯨꯅꯦ ꯕꯗꯥꯝ ꯈꯔ ꯍꯥꯞꯄ ꯀꯣ ꯑꯗꯨꯣ ꯍꯥꯏꯕꯔꯣ ꯈꯥꯃꯦꯟ ꯀꯔꯤ ꯕꯔꯥ ꯅꯥꯁꯤꯛꯀꯥ ꯍꯥꯏꯕ꯭ꯔꯥ ꯀꯩꯅꯣ ꯑꯗꯨꯗꯣ ꯑꯃ ꯑꯁꯥꯡꯕꯤꯗꯔꯣ ꯅꯠꯇ꯭ꯔ ꯑꯆꯧꯕꯤꯗꯨꯔꯣ ꯀꯃꯥꯏꯅ ꯇꯧꯕꯅꯣ
ꯑꯩꯈꯣꯏꯗꯤ ꯈꯥꯃꯦꯟ ꯑꯆꯧꯕꯤꯗꯤ ꯆꯥꯗꯦ ꯑꯩꯈꯣꯏ ꯏꯃꯨꯡꯗ ꯍꯥꯏꯗꯤ ꯄꯪ ꯈꯥꯃꯦꯟꯕ ꯑꯆꯧ ꯑꯆꯧ ꯂꯩꯕꯗꯣ ꯑꯗꯨꯒꯨꯝꯕꯕꯁꯤ ꯆꯥꯗꯦ ꯆꯥꯔꯤꯁꯦ ꯈꯥꯃꯦꯟꯕ꯭ꯔꯥ ꯃꯁꯤ ꯍꯥꯏ ꯇꯥꯔꯗꯤ ꯑꯩꯈꯣꯏ ꯃꯩꯇꯩꯒꯤ ꯍꯥꯟꯅꯗꯒꯤ ꯑꯗꯨꯝ ꯄꯥꯜꯂꯛꯄ ꯑꯁꯥꯡ ꯑꯁꯥꯡꯕꯗꯣ ꯑꯗꯨꯗꯨꯅꯤ
ꯑꯣ ꯑꯗꯨꯅꯦꯅ ꯑꯗꯨ ꯍꯥꯏꯔꯛꯄꯗꯨꯗ ꯉꯁꯤꯁꯦ ꯃꯤ ꯑꯃ ꯁꯨꯝ ꯃꯁꯥ ꯌꯦꯡꯕ ꯂꯥꯛꯑꯝꯕ ꯑꯃꯅ ꯑꯦꯟꯖꯥꯡ ꯃꯌꯥꯝ ꯄꯨꯔ ꯂꯥꯛꯄ ꯍꯥꯏꯇꯥꯥꯔꯦ ꯑꯗꯨ ꯑꯩꯉꯣꯟꯗꯁꯨ ꯈꯛꯄꯤꯔꯛꯄ ꯑꯗꯨꯗ ꯍꯧꯖꯤꯛꯀꯤ ꯈꯥꯃꯦꯟ ꯑꯁꯥꯡꯕꯗꯣ ꯃꯌꯥꯝ ꯌꯥꯎꯔꯛꯄ ꯍꯥꯏ ꯇꯔꯦ ꯑꯗꯨꯒꯤꯗꯣ ꯑꯗꯨꯒꯤꯅ ꯑꯗꯨꯒ ꯃꯥꯟꯅꯔꯗꯤꯖꯥꯠꯂꯥꯑꯅ ꯅꯤꯡ ꯆꯤꯡꯉꯛꯏꯅꯦ ꯈꯥꯃꯦꯟ ꯅꯪ ꯍꯥꯏꯕ ꯑꯩꯈꯣꯏꯗꯤ ꯑꯗꯨꯗꯤ ꯈꯥꯃꯦꯟ ꯈꯥꯃꯦꯟ ꯑꯗꯨꯝ ꯅꯪꯅ ꯈꯥꯃꯦꯟ ꯕꯔꯥꯅ ꯆꯤꯀꯥ ꯍꯥꯏꯕ꯭ꯔꯥ ꯑꯃꯨꯛ ꯄꯟꯁꯤꯜꯂꯛꯄꯗꯨꯗ ꯑꯩ ꯇꯣꯉꯥꯟꯕ ꯖꯥꯠꯂꯥ ꯑꯁꯤꯅꯤꯗ ꯈꯥꯃꯦꯟꯦ ꯍꯋꯥꯏ ꯑꯁꯥꯡꯕꯤꯅꯦ ꯃꯣꯔꯣꯛꯅꯦ ꯀꯦꯔꯣꯠ ꯈꯔꯒ ꯄꯤꯔꯛꯑꯦ ꯑꯗꯣ ꯑꯗꯨꯅꯦꯗꯥ ꯑꯗꯨꯒꯤ ꯁꯨꯝ ꯅꯤꯡꯁꯤꯡꯉꯛꯄꯅꯦꯗ
ꯍꯪꯉꯣꯍꯦ ꯈꯥꯃꯦꯟꯗꯤꯤ ꯈꯥꯃꯦꯟ ꯕꯔꯃꯥꯁꯤꯀꯥ ꯍꯥꯏꯕꯅꯤ ꯇꯣꯉꯥꯟꯕꯅ ꯑꯗꯩ ꯑꯆꯧꯕꯗꯨꯅ ꯄꯪꯉꯟ ꯈꯥꯃꯦꯟ ꯍꯥꯏꯔꯒꯅ ꯈꯥꯃꯦꯟ ꯍꯥꯏꯔꯒꯅ ꯑꯃ ꯀꯩꯅꯣꯗꯣ ꯈꯔ ꯈꯔ ꯆꯥꯎꯕ ꯑꯗꯨꯃꯥꯏ ꯍꯥꯏꯅꯕꯅꯦ ꯑ ꯃꯥꯗ ꯑꯗꯨꯝ ꯍꯪꯉꯒ ꯑꯗꯨꯝ ꯈꯪꯉꯅꯤ ꯃꯥꯁꯤ ꯀꯩ ꯈꯥꯃꯦꯟ ꯀꯧꯕꯅꯣ ꯍꯪꯕ ꯀꯥꯟꯗ ꯑꯗꯨꯝ ꯈꯥꯃꯦꯟ ꯕꯔꯃꯥꯁꯤꯀꯥ ꯀꯧꯏꯦ ꯑꯗꯨꯃꯥꯏ ꯍꯥꯏꯔꯒ ꯎꯅꯤ
ꯑꯩꯈꯣꯏꯒꯤꯗꯣ ꯑꯗꯨꯝ ꯑꯩꯈꯣꯏ ꯌꯨꯝꯗꯁꯨ ꯄꯥꯟꯕ ꯈꯥꯃꯦꯟꯒꯤ ꯇꯥꯏꯞꯇꯅꯦꯕ ꯑꯗꯨꯝ ꯁꯥꯡꯉꯒ ꯇꯧꯕꯤꯗꯨꯅꯦꯕ ꯆꯥꯎꯗꯦꯕ ꯁꯥꯡꯉꯒ ꯄꯤꯛꯂꯒ ꯑꯗꯨꯝ ꯁꯥꯡꯖꯕꯤꯗꯨꯅꯦꯕ ꯑꯗꯣ ꯑꯩꯈꯣꯏꯗꯤ ꯈꯥꯃꯦꯟ ꯈꯥꯃꯦꯟ ꯈꯛꯇꯪꯅ ꯍꯥꯏꯕꯗꯣ ꯌꯨꯝꯗꯁꯨ ꯑꯗꯨꯝ ꯍꯥꯏꯌꯦꯕ ꯑꯗꯨꯗꯣ ꯈꯥꯃꯦꯟ ꯈꯥꯃꯦꯟꯗꯪ ꯕꯔꯅꯁꯤ ꯀꯥꯗꯨ ꯀꯥꯗꯨ ꯄꯟꯗꯕ ꯍꯥꯏꯇꯥꯔꯦ ꯑꯗꯨꯒꯤꯅꯤꯠꯇ ꯐꯔꯦ ꯁꯤꯅ ꯁꯤ ꯑꯣꯏꯈ꯭ꯔꯦ ꯑꯗꯣ ꯍꯌꯦꯡꯗꯤ ꯁꯣꯏꯗꯅꯕ ꯆꯠꯁꯤꯔꯣ ꯑꯌꯨꯛꯁꯦ ꯉꯥꯛꯇꯪꯗ ꯑꯣꯏꯔꯁꯨ ꯁꯤꯗꯩꯗꯤ ꯀꯩꯁꯨ ꯄꯨꯟꯕꯁꯨ ꯑꯃꯨꯛ ꯐꯪꯉꯔꯣꯏ ꯅꯨꯃꯤꯗꯥꯡ ꯐꯪꯉꯦ ꯐꯪꯗ꯭ꯔꯦ ꯑꯌꯨꯛ ꯐꯪꯉꯦ ꯑꯃꯨꯛ ꯂꯩꯊꯣꯛ ꯍꯗꯤ ꯑꯩꯈꯣꯏ ꯅꯪ ꯅꯪꯁꯨ ꯑꯃꯨꯛ ꯆꯠꯈ꯭ꯔꯅꯤ ꯈꯔ ꯆꯠꯅꯕ ꯇꯧꯁꯤꯔꯣ ꯍꯌꯦꯡꯗꯤ
ꯑꯁ ꯍꯌꯦꯡꯁꯦ ꯆꯠꯀꯦꯗꯤ ꯈꯟꯕꯅꯦ ꯑꯗꯣ ꯑꯩ ꯊꯕꯛꯁꯦ ꯅꯪꯒꯗꯧ ꯃꯥꯟꯗꯦꯅ ꯍꯌꯦꯡ ꯍꯌꯦꯡꯁꯦ ꯊꯕꯛ ꯂꯩꯌꯦꯕꯀꯣ ꯄꯨꯡ ꯅꯤꯄꯥꯟꯗ ꯑꯩꯅ ꯍꯥꯟꯅ ꯄꯤꯅꯤꯛ ꯌꯥꯎꯔꯝꯕ ꯃꯄꯨꯗꯣ ꯃꯣꯏꯗ ꯆꯠꯇꯣꯏꯅꯦꯕ ꯍꯥꯏꯕꯗꯤ ꯏꯊꯅ ꯆꯠꯂꯣꯏꯕ ꯑꯗꯒꯤ ꯑꯗꯒꯤ ꯏꯃꯥꯟꯅꯕꯤ ꯑꯃ ꯆꯨꯝꯅꯥꯡ ꯂꯣꯝꯗ ꯂꯩꯕ ꯃꯥꯁꯨ ꯂꯥꯛꯀꯅꯤ ꯑꯩꯗꯤ ꯒꯥꯔꯤ ꯂꯩꯇꯕꯅꯤꯅ ꯃꯥꯅ ꯃꯣꯏ ꯀꯩꯅꯣ ꯃꯥꯡꯗꯣꯝꯆꯥꯒꯤ ꯀꯝꯆꯥꯒꯤ ꯒꯥꯔꯤꯗꯣ ꯄꯨꯔ ꯂꯥꯛꯑꯒꯦ ꯑꯩꯈꯣꯏ ꯐꯥꯎꯕ ꯑꯗꯨꯗꯨꯒ ꯆꯠꯁꯦꯅ ꯍꯥꯏꯕꯅꯦ ꯍꯌꯦꯡꯁꯤꯦ ꯀꯦꯝꯝ ꯂꯩꯕꯀꯣ ꯑꯗꯨꯗꯨꯒꯤ ꯄꯨꯡ ꯃꯥꯄꯜꯗꯒꯤꯅ ꯄꯨꯡ ꯑꯃ ꯃꯈꯥꯏ ꯑꯅꯤꯗꯋꯥꯐꯥꯎ ꯇꯧꯗꯣꯏꯅꯦ ꯑꯗꯨ ꯅꯣꯡꯁꯨ ꯇꯥꯗꯣꯏꯔ ꯇꯥꯗꯣꯏꯔꯥ ꯈꯪꯗꯦ ꯀꯥ ꯁ꯭ꯋꯥꯏꯗ ꯈꯤꯇꯪ ꯉꯝꯇ ꯀꯥꯈ꯭ꯔꯕꯀꯣ ꯄꯨꯡ ꯇꯔꯨꯛ ꯃꯈꯥꯏ ꯑꯗꯒꯤ ꯑꯗꯨ ꯅꯪꯒꯗ꯭ꯔꯥ ꯈꯪꯗꯅꯦ ꯇꯔꯨꯛ ꯃꯈꯥꯏꯗꯋꯥꯏꯗ ꯍꯜꯂꯛꯑꯗꯤ ꯌꯥꯗꯤ ꯌꯥꯗꯣꯏꯕ ꯃꯉꯥ ꯃꯈꯥꯏ ꯁ꯭ꯋꯥꯏꯗ ꯀꯥꯈ꯭ꯔꯒ
ꯑꯗꯨ ꯍꯣꯏ ꯐꯔꯁꯦ ꯊꯕꯛ ꯂꯩꯔꯒꯗꯤ ꯑꯗꯨꯃꯥꯏꯅ ꯑꯃꯨꯛ ꯍꯣꯕꯤ ꯍꯣꯕꯤ ꯇꯧꯕꯗꯣ ꯊꯦꯡꯗꯣꯛꯈ꯭ꯔꯒꯁꯨ ꯅꯨꯡꯉꯥꯏꯇꯦ ꯃꯃꯤꯡꯇꯒꯤ ꯐꯠꯀ ꯀꯥꯔꯨꯕꯗꯨꯁꯨ ꯑꯃꯨꯛ ꯄꯥꯝꯗ ꯑ ꯑꯗꯨ ꯉꯥꯏꯍꯥꯛꯇꯪꯗ ꯑꯣꯏꯁꯨ ꯐꯝꯕꯅꯦ ꯈꯪꯗꯦ ꯅꯣꯛꯃꯤꯟꯅꯕꯅꯦ ꯈꯪꯗꯦ ꯇꯧꯕꯗꯨꯅ ꯍꯦꯟꯅ ꯄꯥꯝꯃꯦ ꯑꯗꯨ ꯃꯃꯤꯡꯇꯒꯤ ꯇꯧꯗꯁꯨ ꯁꯣꯔꯨꯛꯇꯤꯒꯤ ꯍꯣꯕꯤ ꯍꯣꯕꯤꯁꯨ ꯇꯧꯅꯔꯅꯤ ꯑꯃꯁꯨ ꯑꯃꯁꯨ ꯇꯧꯅꯗꯅꯕ ꯌꯥꯔꯦ ꯂꯦꯞꯄꯁꯦ ꯍꯌꯦꯡꯗꯨꯃ ꯊꯕꯛ ꯂꯩꯔꯕꯅꯤꯅ ꯑꯗꯣ ꯅꯣꯏ ꯀꯦꯝꯗꯣ ꯀꯥꯏꯗꯅꯣ ꯇꯧꯔꯨꯗꯣꯏꯁꯤꯕꯨ ꯅꯪꯕꯨ ꯋꯥꯅꯤ ꯈꯠꯇꯔꯣ ꯑꯇꯣꯞꯄ ꯀꯅꯥ ꯀꯅꯥ ꯌꯥꯎꯔꯤꯒꯦ ꯃꯤꯡ ꯑꯣꯏꯅ ꯄꯟꯗ꯭ꯔꯁꯨ ꯆꯥꯎꯔꯥꯛꯄꯗꯣꯁꯨ ꯃꯤ ꯑꯁꯨꯛ ꯆꯠꯀꯅꯤ ꯍꯥꯏꯕꯗꯣ ꯌꯦꯡꯉꯨꯗꯣꯏꯗꯣ
ꯏꯐꯥꯜꯅꯤ ꯈꯛꯇꯪ ꯅꯠꯇꯦ ꯁꯣꯝꯗ ꯑꯩꯈꯣꯏꯝ ꯏꯝꯐꯥꯜꯅꯤ ꯈꯛꯇꯪ ꯆꯠꯄꯅꯦ ꯃꯣꯏ ꯀ꯭ꯂꯥꯁꯀꯤ ꯃꯣꯏ ꯃꯆꯤꯟ ꯃꯥꯟꯅꯕ ꯍꯥꯏꯗꯤ ꯃꯣꯏꯒꯤ ꯑꯗꯨꯝ ꯈ꯭ꯔꯞ ꯃꯥꯟꯅꯕ ꯂꯩꯗꯅ ꯏꯝꯐꯥꯜ ꯂꯣꯝꯗ ꯂꯩꯕꯗꯣ ꯑꯗꯨ ꯂꯥꯛꯀꯅꯤ ꯃꯣꯏ ꯑꯅꯤꯃꯛ ꯑꯍꯨꯝ ꯑꯃ ꯑꯗꯩ ꯑꯩꯈꯣꯏ ꯏꯃꯥꯟꯅꯕꯤ ꯑꯃ ꯁꯨꯝ ꯅꯥꯀꯥꯟ ꯁꯥꯟꯅ ꯂꯣꯝꯗ ꯂꯩꯕꯗꯣ ꯑꯗꯨꯁꯨ ꯂꯥꯛ ꯆꯀꯅꯤ ꯑꯗꯣ ꯑꯩꯈꯣꯏ ꯇꯔꯦꯠ ꯅꯤꯄꯥꯜ ꯑꯗꯨꯃꯥꯏꯅ ꯁꯨꯗꯧ ꯃꯥꯜꯂꯦ ꯑꯗꯨꯗꯨꯒ ꯆꯠꯇꯣꯏ ꯃꯐꯝꯁꯤꯅ ꯑꯩꯈꯣꯏꯅ ꯑꯃꯨꯛ ꯑꯩꯈꯣꯏꯒꯤ ꯤꯡꯉꯥꯡ ꯍꯥꯏꯒꯗ꯭ꯔꯥ ꯇꯨꯔꯔꯤ ꯃꯄꯥꯟꯗ ꯑꯉꯧ ꯑꯉꯧꯕ ꯍꯧꯕꯗꯣ ꯑꯗꯨ ꯑꯗꯨ ꯌꯣꯛꯄꯒꯤ ꯌꯧꯐꯠꯇꯦ ꯑꯗꯨꯗꯤ ꯈꯤꯇꯪ ꯌꯧꯔꯝꯗꯥꯏꯗ ꯈꯔ ꯈꯨꯟ ꯈꯔ ꯌꯥꯝ ꯇꯥꯕ ꯂꯩꯌꯦꯕꯀꯣ ꯑꯗꯨꯏꯗꯨꯒꯤ ꯃꯣꯏꯒꯤ ꯍꯣꯜ ꯑꯆꯧꯕ ꯑꯃ ꯂꯩꯌꯦ
ꯑꯣ ꯑꯗꯨꯗꯤ ꯇꯧꯗꯣꯏ ꯁꯦ ꯑꯗꯨꯝ ꯎꯝ ꯁ꯭ꯀꯨꯜꯒꯨꯝꯕ ꯅꯠꯇꯦꯕꯀꯣ ꯁ꯭ꯀꯨꯜꯒꯨꯝꯕꯗ ꯑꯣꯏꯗꯣꯏꯅꯦꯕ
ꯍꯣꯏ ꯃꯥꯅꯦ
ꯑꯗꯨ ꯅꯣꯏ ꯀꯩꯅꯣ ꯇꯧꯒꯗ꯭ꯔꯣ ꯑꯗꯨꯝ ꯇ꯭ꯔꯤꯠꯃꯦꯟꯒꯨꯝꯕꯁꯨ ꯇꯧꯔꯝꯒꯗꯣꯔꯤꯕ꯭ꯔꯥ ꯅꯠꯇ꯭ꯔꯒ ꯑꯅꯝꯕꯅ ꯌꯦꯡꯉꯒ ꯀꯩꯅꯣ ꯇꯧꯒꯗ꯭ꯔꯥ ꯀꯃꯥꯏꯅ ꯇꯧꯅꯤ
ꯇꯦꯟ ꯂꯣꯏ ꯇꯧꯒꯅꯤ ꯑꯌꯥꯝꯕ ꯃꯥꯒꯤꯀꯣ ꯑꯩꯈꯣꯏꯒꯤ ꯀꯝꯄꯣꯖꯤꯠꯀꯤ ꯀꯩꯅꯣꯗꯨꯣ ꯂꯣꯏ ꯄꯨꯒꯅꯤ ꯃꯦꯟꯅꯕ ꯃꯆꯥꯛ ꯃꯌꯥꯝꯗꯣ ꯑꯗꯒꯤ ꯑꯩꯈꯣꯏꯒꯤ ꯀꯪꯍꯟꯅꯕ ꯀꯟꯖꯤꯟꯅꯕ ꯂꯥꯏꯠ ꯀꯩꯀꯩꯁꯨ ꯂꯣꯏ ꯄꯨꯒꯅꯤ ꯑꯗꯒꯤ ꯇꯣꯠꯂꯒ ꯃꯦꯟꯕ ꯑꯗꯨꯒꯨꯝꯕꯁꯨ ꯇꯧꯒꯅꯤ ꯆꯠꯄꯒꯤꯁꯨ ꯇꯧꯒꯅꯦꯕꯀꯣ ꯑꯗꯨꯒ ꯃꯣꯏꯒꯤ ꯑꯩꯈꯣꯏꯒꯤ ꯅꯨꯄꯤꯒꯨꯝꯕ ꯀꯩꯀꯩꯒꯨꯝꯕ ꯑꯗꯣ ꯑꯗꯨꯒꯤꯁꯨ ꯇꯧꯒꯅꯤ
ꯑꯩꯅ ꯍꯥꯏꯗꯣ ꯅꯪꯒꯤꯗꯤꯅꯦ ꯋꯥꯔꯤ ꯍꯦꯛ ꯇꯧꯔꯗꯣꯏꯗꯤꯅꯦ ꯐꯣꯟꯁꯦ ꯀꯔ ꯐꯣꯟ ꯀꯌꯥꯅꯣ ꯈꯪꯗꯕ ꯅꯪꯅ ꯅ
ꯎꯝ ꯑꯗꯨꯅꯤ ꯀꯅꯥꯅꯣ ꯈꯗ ꯄ ꯄꯨꯟꯅ ꯑꯃꯨꯛ ꯂꯥꯛꯁꯤꯂꯛꯁꯦ ꯒꯌꯥ ꯑꯃ ꯇꯥꯔꯦꯗ ꯇꯧꯔꯤꯁꯁꯤ
ꯒ꯭ꯌꯥꯟ ꯇꯥꯗꯕꯩ ꯊꯕꯛꯇꯅꯤ ꯅꯪꯅ ꯑꯣꯏꯔꯤꯁꯦ
ꯍꯣꯏ ꯑꯗꯨꯅꯦ ꯑꯗꯨ ꯁꯨꯃꯥꯏꯅ ꯇꯧꯗꯣꯏꯅꯦ ꯑꯗꯨ ꯆꯠꯇꯣꯏꯅꯦꯕꯀꯣ ꯆꯠꯄꯁꯦ ꯃꯤ ꯌꯥꯝꯗꯧꯕ ꯃꯥꯜꯂꯦꯕ ꯍꯥꯏꯗꯤ ꯃꯣꯏꯗꯤ ꯈꯨꯟꯒꯤ ꯃꯤ ꯑꯣꯏꯕꯅꯤꯅ ꯑꯍꯟ ꯅꯍꯥ ꯑꯉꯥꯡ ꯑꯗꯒꯤ ꯌꯥ ꯆꯠꯄ ꯈꯣꯠꯄ ꯂꯣꯏ ꯇꯧꯗꯣꯏꯅꯦ ꯑꯗꯨꯒꯤ ꯑꯩꯈꯣꯏꯒꯤ ꯑꯃ ꯑꯩꯈꯣꯏꯒꯤ ꯆꯥꯛ ꯇꯣꯛꯄ ꯈꯣꯠꯄꯗ ꯀꯥꯟꯗ ꯑꯣꯟꯕ ꯑꯩꯈꯣꯏꯒꯤ ꯀꯌꯥꯝ ꯀꯌꯥꯝꯅ ꯁꯨꯒꯔ ꯀꯌꯥ ꯀꯌꯥꯝ ꯂꯩꯌꯦꯦ ꯇꯧꯕ ꯑꯗꯨꯁꯨ ꯄꯨꯗꯣꯏꯅꯦꯕ ꯀꯣ ꯑꯗ ꯕꯤ ꯄꯤ ꯃꯣꯏꯒꯤ ꯅꯔꯁ ꯑꯃꯅꯤ ꯌꯥꯎꯕꯅꯦ ꯑꯗꯦ꯭ꯔ ꯁꯒ ꯄꯤꯗꯨꯅꯦꯕ ꯍꯥꯏꯕꯗꯤ ꯃꯣꯏꯒꯤꯗꯤ ꯃꯣꯏ ꯃꯁꯤꯡꯒꯤ ꯑꯗꯨꯝ ꯏꯁꯄ꯭ꯔꯣꯁꯔ ꯇꯧꯕ ꯄꯅꯥ ꯄꯨꯊꯣꯛꯄꯤꯅꯤꯡꯉꯥꯏ ꯃꯤ ꯌꯥꯝ ꯌꯥꯝꯕꯒꯤꯀꯣ ꯃꯣꯏ ꯀꯝꯄꯦꯅꯤ ꯑꯍꯨꯝ ꯃꯔꯤꯒ ꯇꯧꯔꯒ ꯅꯍꯥꯟꯅ ꯑꯩꯈꯣꯏꯒꯤ ꯒ꯭ꯔꯨꯞ ꯁꯦꯝꯃꯦꯑꯕ ꯑꯩꯈꯣꯏ ꯁꯨꯝ ꯋꯥꯠ ꯆꯞ ꯒꯔꯨꯞ ꯑꯗꯨꯀꯥꯟꯗ ꯃꯌꯥꯝ ꯑꯩ ꯁꯤꯃꯩ ꯄꯨꯊꯑꯅꯤ ꯁꯤꯃꯩ ꯄꯨꯊꯑꯅꯤ ꯀꯥꯏꯗ ꯃꯣꯏ ꯌꯥꯝ ꯐꯩꯔꯦ ꯑꯗꯨ ꯍꯥꯏꯔꯗꯤ ꯑꯃꯅ ꯑꯃꯁꯨꯡ ꯑꯃꯁꯨꯡꯃ ꯃꯇꯦꯡ ꯄꯥꯡꯅꯔꯒ ꯀ꯭ꯋꯥꯗꯒꯤ ꯄꯥꯏꯈꯪ ꯒꯤꯕꯨ ꯑꯣꯏꯔꯣ ꯑꯉꯥꯡ ꯑꯉꯝꯕ ꯂꯩ ꯑꯗꯨꯅ ꯀꯣ ꯑꯗꯒꯤ ꯃꯐꯝꯗꯨꯒꯤ ꯀꯩ ꯀꯩ ꯇꯥꯡꯕ ꯈꯣꯠꯄ ꯇꯧꯕꯕꯨ ꯑꯣꯏꯔꯣ ꯑꯗꯒꯤ ꯍꯣꯏ ꯈꯪꯗꯦ ꯍꯤꯗꯥꯛ ꯂꯥꯡꯊꯛꯛꯇꯕꯨ ꯑꯣꯏꯔꯣ ꯑꯗꯨꯝ ꯃꯌꯥꯝ ꯇꯧꯅ ꯃꯇꯦꯡ ꯄꯥꯡꯅꯕꯗꯣ ꯑꯗꯨꯃꯥꯏꯅ ꯇꯧꯋꯦ
ꯍꯣ ꯑꯗꯨꯕꯨꯗꯤꯅꯦ ꯀꯩꯅꯣꯁꯨ ꯇꯧꯕꯅꯤꯗ ꯃꯣꯏ ꯃꯆꯦꯗꯨꯁꯨꯅꯦ ꯍꯤꯗꯥꯛꯀꯤ ꯄꯥꯏꯕꯅꯦꯕ ꯇꯝꯃꯨꯕꯅꯦꯕ ꯑꯗꯨꯒꯤ ꯑꯗꯨꯒꯤꯁꯨ ꯁꯨꯝ ꯈꯤꯇꯪ ꯈꯪꯅꯔꯝꯅꯦꯕ ꯑꯗꯨꯏ ꯃꯊꯛꯇ ꯑꯩꯈꯣꯏꯒꯤ ꯃꯣꯏꯔꯣꯝꯗꯒꯤꯗꯤ ꯃꯤꯁꯦ ꯌꯥꯝꯗ꯭ꯔꯤꯕꯅꯤꯅ ꯑꯃꯅꯤ ꯈ ꯈꯤꯇꯪ ꯂꯩꯕꯁꯦ ꯌꯥꯝ ꯀꯩꯅꯣ ꯇꯧꯕꯗꯣ ꯑꯗꯨꯅ ꯍꯥꯏꯗꯤ ꯀꯩ ꯍꯥꯏꯅꯤ ꯃꯇꯦꯡꯁꯦ ꯑꯗꯨꯝ ꯈꯔ ꯇꯧꯅꯕꯅꯦꯕ ꯑꯩꯈꯣꯏ ꯁꯣꯝꯗꯅ ꯃꯤꯁ ꯌꯥꯝꯃꯟꯈꯤꯕꯒꯤ ꯑꯃꯅ ꯑꯃꯒꯤ ꯃꯇꯦꯡꯁꯦ ꯇꯧꯅꯕꯗ ꯀꯌꯥ ꯈꯪꯗꯦ ꯑꯗꯨꯝ ꯀꯩ ꯍꯥꯏꯅꯤ ꯈꯔ ꯂꯥꯏꯊꯣꯛꯅꯈꯤꯕꯒꯤ ꯇꯥꯏꯞꯇ ꯇꯧꯅꯕꯤꯗꯣ ꯑꯗꯨꯝ ꯍꯣꯏ ꯑꯗꯨꯒ ꯃꯦꯟꯕꯨꯗꯤ ꯑꯗꯨꯃꯥꯏꯅ ꯇꯧꯕꯅꯦꯕ ꯃꯣꯏꯒꯤꯗꯤ ꯍꯥꯏꯗꯤ ꯁꯨꯝ ꯈꯨꯟꯗꯒꯤ ꯌꯥꯎꯄ ꯈꯣꯠꯄ ꯇꯧꯕꯗꯣ ꯌꯥꯝ ꯌꯥꯝꯗꯕꯅꯤꯅꯅꯦ ꯑꯗꯨꯝ ꯀꯩ ꯍꯥꯏꯅꯤ ꯃꯇꯦꯡ ꯇꯧꯅꯉꯥꯏꯗꯣ ꯌꯥꯝ ꯊꯣꯛꯄꯅꯦꯕ ꯑꯗꯨꯃꯥꯏꯅꯗꯨ ꯈꯔ ꯇꯧꯕꯅꯦ ꯎꯝ ꯍꯥꯟꯅꯗꯒꯤꯩꯁꯨ ꯑꯗꯨꯝ ꯇꯧꯕꯅꯦ ꯑꯗꯨꯃꯥꯏꯅ ꯇꯧꯋꯤ ꯑꯗꯨꯕꯨꯗꯤ ꯑꯗꯨ ꯅꯣꯏ ꯀꯩꯅꯣꯗꯤ ꯅꯣꯏ ꯍꯌꯦꯡ ꯆꯠꯄꯁꯦ ꯅꯣꯏ ꯗꯥꯏꯔꯦꯛ ꯏꯁꯄꯣꯠꯇꯨ ꯀꯣꯛꯅꯕꯅꯤ ꯈꯇꯪ ꯆꯠꯇꯣꯔꯤꯕ꯭ꯔꯥ ꯅꯠꯇ꯭ꯔꯒꯅ ꯅꯣꯏ ꯃꯐꯝꯗꯨ ꯌꯧꯔꯒ ꯃꯐꯝ ꯑꯃꯗ ꯄꯨꯜꯂꯒ ꯑꯗꯨꯗꯒꯤ ꯑꯃꯨꯛ ꯄꯨꯟꯅ ꯆꯠꯇꯠꯇꯣꯏꯔꯤꯕ꯭ꯔꯥ ꯀꯃꯥꯏꯅ ꯆꯠꯇꯣꯏꯅꯣ ꯑꯗꯨꯕꯣ
ꯆꯞ ꯆꯥꯕꯗꯤ ꯈꯪꯗꯦ ꯃꯥꯅ ꯍꯥꯏꯕꯗꯨꯀꯣ ꯑꯩꯈꯣꯏ ꯍꯅ ꯊꯕꯛ ꯇꯧꯐꯝꯗꯣ ꯑꯗꯨꯐꯥꯎ ꯂꯥꯛꯑꯣ ꯑꯗꯒꯤ ꯑꯗꯨꯝ ꯄꯨꯂꯞ ꯆꯠꯃꯤꯗꯧ ꯃꯥꯟꯗꯦ ꯑꯗꯩ ꯁꯣꯝꯗꯩꯁꯨ ꯄꯣꯠ ꯆꯩ ꯈꯔ ꯄꯨꯈꯤꯅꯦꯕꯀꯣ ꯑꯗꯒꯤ ꯑꯥꯗꯒꯤꯩꯁꯨ ꯄꯣꯠ ꯆꯩꯩ ꯈꯔ ꯄꯨꯔꯒ ꯑꯗꯨꯝ ꯄꯨꯂꯞꯁꯤꯗ ꯑꯥꯗ ꯍꯥꯟꯅ ꯊꯨꯡꯉꯛꯑꯣ ꯑꯗꯒꯤ ꯅꯣꯏ ꯑꯆꯥ ꯑ ꯊꯛꯄ ꯈꯔ ꯑꯗꯨꯝ ꯀꯨꯏꯅ ꯇꯧꯒꯗꯕꯅꯤꯅ ꯈꯔ ꯌꯥꯝꯅ ꯆꯥ ꯊꯛ ꯇꯧꯔꯒ ꯆꯠꯈꯤꯅꯕ ꯑꯗꯨꯃꯥꯏꯅꯗꯤ ꯍꯥꯏꯅꯕ ꯃꯥꯜꯂꯦ ꯑꯗꯨꯗꯣ ꯑꯩꯉꯣꯟꯗ ꯐꯣꯟ ꯇꯧꯔꯛꯇꯦꯕꯀꯣ ꯑꯃ ꯏꯃꯥꯟꯅꯕꯤ ꯑꯃ ꯂꯩꯕꯗꯣ ꯃꯉꯣꯟꯗ ꯐꯣꯟ ꯇꯧꯕ ꯃꯥꯜꯂꯦ ꯑ ꯄꯣꯠ ꯆꯩꯁꯨ ꯈꯔ ꯄꯨꯕ ꯈꯣꯠꯄ ꯑꯗꯒꯤ ꯉꯁꯥꯏꯒꯤ ꯑꯩꯈꯣꯏꯒꯤ ꯑꯦꯛꯁ꯭ꯔꯦ ꯀꯥꯞꯅꯕ ꯃꯦꯆꯤꯟ ꯦꯗꯣ ꯑꯗꯨꯁꯨ ꯄꯨꯗꯣꯏꯅꯦꯕꯀꯣ ꯃꯣꯏꯁꯤꯗꯒꯤ ꯄꯨꯏ ꯍꯥꯏꯕ ꯉꯅ ꯑꯗꯨꯒ ꯇꯧꯔꯒ ꯂꯣꯏꯅ ꯇꯧꯗꯣꯏꯅꯤ ꯍꯥꯏꯗꯤ ꯑꯗꯨꯝ ꯆꯝꯅ ꯌꯦꯡꯕ ꯈꯛꯇꯪ ꯑꯣꯏꯗ꯭ꯔꯦ ꯍꯥꯏꯇꯥꯔꯦ ꯑꯗꯨꯝ ꯇꯧꯔꯝꯕ ꯌꯥꯕ ꯑꯗꯒꯤ ꯂꯣꯏꯅꯃꯛꯅ ꯊꯁꯨꯀꯣ ꯃꯔꯤ ꯃꯉꯥ ꯂꯩꯕꯗ ꯑꯃ ꯇꯧꯕꯒꯨꯝꯕ ꯑꯗꯩ ꯀꯃꯥꯏꯅ ꯀꯃꯥꯏꯅ ꯍꯥꯏꯗꯤ ꯇꯧꯕ ꯌꯥꯕ ꯇꯧꯕ ꯌꯥꯗꯕ ꯃꯣꯏꯅ ꯇꯧꯅꯤꯡꯉꯒ ꯇꯧꯔꯦ ꯇꯧꯅꯤꯡꯗꯒ ꯇꯣꯛꯄ ꯌꯥꯕ ꯑꯗꯨꯝ ꯑꯗꯨꯝꯕ ꯃꯌꯥꯝꯁꯨ ꯂꯣꯏꯅ ꯍꯥꯏꯕꯤꯔꯝꯗꯣꯏꯅꯦꯕꯀꯣ ꯑꯗꯨ ꯂꯣꯏꯔꯀꯥꯟꯗꯁꯨ ꯑꯩꯈꯣꯏꯅ ꯀꯩꯗ ꯋꯥꯍꯩ ꯋꯥꯇꯥꯔꯒ ꯑꯗꯨꯝ ꯃꯣꯏꯅ ꯇꯧꯕ ꯌꯥꯕ ꯆꯦꯛꯁꯤꯟꯕ ꯌꯥꯕ ꯃꯌꯥꯝ ꯑꯃꯁꯨ ꯍꯥꯏꯗꯣꯏꯅꯦꯕꯀꯣ ꯑꯗꯨꯝ ꯀꯨꯏꯒꯗꯕꯨꯗꯤ ꯃꯥꯜꯂꯦ
ꯍꯣꯏ ꯀꯨꯏꯔꯅꯤ ꯑꯗꯨ ꯑꯣꯏꯔꯒꯗꯤ ꯑꯩꯈꯣꯏꯅꯁꯨ ꯂꯣꯏꯁꯤꯟꯅꯕ ꯇꯧꯔꯁꯦ ꯌꯥꯝ ꯀꯨꯏꯔꯕ ꯃꯥꯜꯂꯦ
ꯍꯣꯏ ꯐꯔꯦ ꯐꯔꯦ ꯑꯩꯁꯨ ꯆꯥꯛꯖꯔꯨ ꯑꯗꯨꯒ ꯑꯃꯨꯛ ꯃꯤꯅꯤꯃꯡ ꯈꯗꯪ ꯉꯥꯏꯕꯤꯌꯨ ꯑꯃꯨꯛꯀꯣ
ꯍꯣꯏ ꯍꯣꯏ ꯌꯥꯅꯤ ꯁꯣꯝꯅ ꯁꯪꯉꯛꯀꯥꯟꯗ ꯑꯗꯨꯝ ꯍꯥꯏꯕꯤꯔꯛꯑꯣ ꯎꯝ ꯎꯝ